ꯂ ꯇꯥꯕ꯭ꯔ
ꯑꯗꯨ ꯇꯥꯏꯌꯦ ꯀꯦꯗꯧꯔꯤꯅꯣ
ꯈꯖꯤꯛꯇꯪ ꯆꯥꯛ ꯆꯥ ꯇꯣꯛꯑꯒ ꯐꯪꯉꯑꯦ ꯅꯪꯗꯤ
ꯑꯩ ꯎꯝ ꯍꯤꯞꯄꯤꯌꯦ ꯑ ꯅꯉꯣ ꯅꯪꯕꯨ ꯆꯥꯗ꯭ꯔꯤ ꯉꯁꯥꯏ ꯅꯨꯡꯊꯤꯟ ꯑꯩꯗꯣ ꯆꯔꯥ ꯋꯥꯕꯗ ꯆꯥꯛ ꯆꯥꯔꯤꯕ ꯑꯗꯨꯒꯤ ꯂꯥꯝꯗ꯭ꯔꯕ ꯆꯥꯔꯔꯣꯏ ꯉꯁꯤꯁꯤ ꯇꯨꯝꯃꯅꯤ ꯍꯧꯖꯤꯛ
ꯆꯥꯛ ꯈꯛꯇꯪ ꯆꯥꯕ ꯆꯥꯛ ꯈꯛꯇꯪ ꯆꯥꯕ
ꯔꯤ ꯅꯠꯇꯦ ꯑ ꯆꯥꯛ ꯀ ꯄꯤꯀꯦꯜ ꯅꯠꯇꯦ ꯍꯥꯏꯕ ꯄꯤꯀꯜ ꯎ ꯃꯣꯔꯣꯛꯀꯤ ꯄꯤꯀꯜꯗꯣ ꯑꯗꯨ ꯆꯥꯕ ꯊꯣ ꯇꯥꯔꯕꯣ
ꯈꯥꯃꯦꯟꯗ ꯑꯂꯨꯒꯥ ꯆꯥꯏꯗꯨꯒ
ꯍꯣꯏ-ꯍꯣꯏ ꯈꯔ ꯑꯩꯒꯤ ꯅꯦꯠꯋꯥꯛꯇꯣ ꯈꯤꯇꯪ ꯇꯞꯄ ꯃꯥꯜꯂꯦꯕ ꯑꯗꯨꯒꯤ ꯃꯪ ꯃꯥꯍꯣꯏ
ꯈꯥꯃꯦꯟꯅꯦ ꯑꯂꯨꯅꯦ ꯂꯨ ꯌꯦꯟꯖꯥꯡꯁꯨ ꯆꯥꯔꯦ ꯑꯗꯨꯒ ꯀꯥꯡꯉꯥꯎꯅ ꯕꯣꯔꯤ ꯅꯠꯇꯦ ꯕꯣꯔꯤ ꯅꯠꯇꯦ ꯇꯩꯕ
ꯎꯝ
ꯑꯃ ꯀꯩꯅꯣꯗꯣꯕꯣꯟꯖꯩꯗꯣ
ꯍ ꯅꯤꯡꯅꯤꯗ꯭ꯔꯦ ꯂꯥꯛ ꯑꯗꯨꯔ
ꯑꯣꯥꯏ ꯑꯗꯨ ꯁꯥꯏ ꯀꯉ
ꯍ
ꯑꯩ ꯑꯗꯨ ꯃꯤꯡꯗꯣ ꯑꯗꯨꯝ ꯀꯥꯎꯋꯦꯕ
ꯑꯣ ꯑꯗꯨ ꯑꯥ ꯑꯁ ꯑꯗꯨꯗꯤ ꯌꯨꯝ- ꯌꯨꯝꯗ ꯂꯩꯌꯦꯗꯥ ꯑꯗꯨꯝ ꯑ ꯀꯩꯅꯣ ꯑꯩꯈꯣꯏ ꯃꯇꯣꯟꯣꯟꯒꯤ ꯎꯝ ꯃꯆꯥꯗꯣ ꯂꯧꯔꯥꯒ ꯑꯗꯨꯝ ꯂꯩꯔꯦ ꯑꯩꯗꯣ ꯌꯨꯝꯗ
ꯋꯥ ꯅꯪ ꯋꯥꯗ꯭ꯔꯣ ꯑꯗꯨꯗ ꯑꯗꯨꯝ ꯂꯩꯕꯗꯣ
ꯑꯦꯔ ꯋꯥꯏ ꯋꯥꯖꯤ ꯑ ꯀꯔꯤꯁꯨ ꯌꯥꯎ ꯋꯥꯕ ꯅꯠꯇꯦꯗ ꯗꯨ ꯁꯨꯝ ꯌꯨꯝꯗ ꯑꯗꯨꯝ ꯂꯩꯕꯅꯤꯗ ꯌꯨꯝꯗ ꯑꯗꯨꯝ ꯂꯩ ꯍꯥ ꯇꯥ ꯍꯣꯏ ꯊꯣꯛꯂꯛꯑꯥꯅꯤ ꯑꯩꯁꯨ ꯌꯥꯝ ꯊꯣꯛꯅꯤꯡꯉꯦ ꯎꯝ ꯑꯗꯨ-ꯑꯗꯨ ꯍꯥꯏꯔꯒ ꯅꯪꯗꯤ ꯑꯥ ꯀꯔꯝ ꯀꯥꯟꯗ ꯀꯣꯏꯕ ꯆꯠꯅꯣ
ꯑꯁꯥꯡꯒꯦꯗꯥ ꯏꯟꯇꯥꯅ ꯃꯔꯣꯟ ꯑꯃ ꯏꯔꯥꯡꯁꯤꯅ ꯑꯦ ꯀꯦ ꯑꯗꯨꯒꯨꯝꯕ ꯍꯥꯏꯕ ꯌꯥꯗꯦ ꯊꯕꯛ ꯇꯥꯟꯗꯣ ꯑꯗꯨ ꯀꯩꯅꯥ ꯂꯣꯏꯗ꯭ꯔꯥꯅꯤ ꯃꯤꯅ ꯂꯣꯏꯌꯥꯕ ꯑꯗꯨ ꯂꯣꯏꯔꯒ ꯌꯦꯡꯕ ꯇꯥꯕꯅꯤ
ꯎꯝ ꯑꯈꯣꯏ ꯏꯇꯥ ꯑꯃꯗꯨꯁꯨ ꯃꯥꯁꯨ ꯂꯨꯍꯣꯡꯈꯥꯅꯤꯕ ꯍꯥꯏꯕ ꯅꯠꯇ꯭ꯔꯣ ꯍꯩꯖꯤꯡ ꯄꯣꯠꯒ ꯀꯔꯤ ꯔꯥꯅꯨꯏ ꯆꯠꯄꯗꯣ ꯏꯁꯇꯦꯇꯁꯇ ꯎꯌꯦ
ꯎꯝ
ꯃꯥꯗꯣ ꯀꯃꯥꯏꯅꯅꯣ ꯑꯩ ꯃꯟꯗꯦꯗ ꯑꯃꯨꯛ ꯅꯪ ꯆꯠꯇꯣꯏꯔꯥ ꯇꯔꯣ
ꯍꯣꯏ
ꯍꯣꯏ
ꯃꯥꯏ ꯅꯨꯄꯥꯗꯣ ꯁꯨꯃꯥꯏ ꯇꯧꯕꯅꯦꯕ ꯍꯥꯟꯅ ꯅꯨꯄꯤꯒꯤ ꯃꯄꯥꯗꯣ ꯊꯕꯛ ꯇꯧꯕꯅꯦꯕ ꯕꯦꯡꯗ
ꯎꯝ
ꯇꯧꯕꯗꯣ ꯑꯗꯨ ꯅꯨꯄꯥꯁꯨ ꯑꯗꯨꯝ ꯃꯣꯏ ꯊꯕꯛ ꯇꯧꯃꯤꯟꯅꯕ ꯃꯥꯜꯂꯦ ꯑꯗꯨꯗ ꯃꯆꯥꯅꯨꯄꯤꯗꯣ ꯑꯗꯨꯝ ꯎꯔꯥ ꯈꯪꯕ ꯃꯥꯜꯂꯦꯕ ꯍꯥꯟꯅ ꯀꯣꯏꯕ ꯃꯥ ꯇꯝꯗꯤ ꯃꯄꯥꯗꯣ ꯈꯪꯍꯟꯗꯦ ꯍꯥꯏꯌꯦ ꯀꯣꯏꯕꯗꯣ ꯑꯗꯨꯝ ꯃꯔꯛ ꯃꯅꯥꯛꯀꯁꯨ ꯥꯛ ꯇꯧꯃꯤꯟꯅꯃꯤ ꯀꯣ ꯆꯥꯛ ꯀꯩꯀꯥ ꯆꯥꯃꯤꯟꯅꯕ ꯈꯣꯠꯅꯕ ꯑꯗꯨꯝ ꯂꯥꯛꯑꯦ ꯍꯥꯏ ꯑꯗꯨꯝ ꯈꯥꯝ ꯑꯗꯨ ꯃꯥꯜꯂꯦ ꯑꯗꯨ ꯅꯣꯏ ꯃꯥꯗꯤ ꯈꯪꯕ ꯃꯥꯜꯁꯦ ꯑꯗꯨꯝ ꯃꯣꯏꯗꯤ
ꯎꯝ
ꯍ ꯍꯥꯏ
ꯎꯝ
ꯁꯣꯛ ꯍꯥꯏꯕꯅꯤꯅ ꯌꯥꯦ
ꯑꯣ ꯑꯣ ꯑꯣ
ꯉꯟꯇꯥ ꯄꯥꯜꯂꯨꯔꯒ ꯅꯨꯡꯉꯥꯏꯅ ꯂꯩꯔꯗꯤ ꯐꯩꯌꯦꯕ ꯋꯥ ꯇꯥ ꯄꯥꯊꯨꯔꯒ ꯃꯥꯏ ꯅꯨꯄꯥ ꯁꯨ ꯊꯕꯛ ꯀꯦꯝꯇ ꯇꯧꯗꯕꯤꯗ ꯑꯗꯨꯒꯨꯝꯗ ꯂꯥꯛꯑꯗꯤ ꯑꯈꯣꯏꯅꯦ ꯑꯃꯨꯛ ꯋꯥꯗꯣꯏꯁꯦ
ꯎꯝ
ꯑꯉꯥꯡꯒꯤ ꯀꯩ ꯀꯪ ꯑꯃꯨꯛ ꯄꯤꯖꯅꯤ ꯈꯣꯠꯅꯤ ꯈꯟꯕꯗ ꯅꯣꯏꯗꯤ ꯑꯗꯨꯝ ꯄꯩꯁꯥ ꯄꯥꯏ ꯕ ꯅꯤꯅꯗꯨꯝ
ꯎꯝ ꯎꯝ ꯑꯗꯣ ꯅꯪ ꯍꯟꯗꯛꯇꯤ ꯑ ꯑ ꯑ ꯀ꯭ꯂꯥꯁ ꯀꯨꯝꯕꯗꯤ ꯆꯠꯄ꯭ꯔꯣ ꯅꯪ ꯇꯥꯕ꯭ꯔꯣ ꯑꯥ ꯅꯪ ꯀ꯭ꯂꯥꯁ ꯀꯨꯝꯕꯗꯤ ꯆꯠ ꯑꯣ ꯏꯟꯇꯔꯟ ꯈꯛꯇ ꯉꯥꯏ
ꯀ꯭ꯂꯥ-ꯀ꯭ꯂꯥꯁꯇꯤ ꯂꯣꯏꯔꯦ ꯏꯟꯇꯥꯝ ꯎꯝ ꯑꯦꯛꯖꯥꯝ ꯊꯥꯔꯤꯌꯦ ꯑꯗꯨꯒꯤ ꯑꯦꯛꯖꯥꯝ ꯉꯥꯏꯔꯤꯅꯦ
ꯎꯝ-ꯎꯝ-ꯎꯝ ꯑꯩꯁꯨ ꯌꯨꯝ ꯊꯣꯛꯅꯤꯡꯕꯅ ꯁꯤꯗꯨꯏꯔꯦ
ꯁꯥꯇꯤ ꯈꯥꯅꯤꯡꯉꯦ ꯑꯩꯗꯤ ꯌꯥꯗꯥ ꯍꯥꯊꯤ ꯈꯟ
ꯊꯤꯐꯥꯏꯅꯤꯉꯦꯕ ꯎꯝ
ꯑꯩ ꯂꯨꯍꯣꯡꯕ ꯆꯠ ꯍꯥꯊꯤ ꯈꯟꯅꯤꯡꯉꯦꯕ ꯇꯧꯕꯅꯦ ꯇꯪꯉꯅꯤ ꯐꯤꯁꯦ ꯑꯁ ꯈꯪꯗꯦ ꯀꯃꯥꯏ ꯇꯧꯗꯣꯏꯅꯣ
ꯌꯥꯝ ꯊꯥꯖꯗꯦꯀꯣ ꯃꯥꯗꯨ ꯌꯥꯝ ꯊꯨꯑꯦꯅ
ꯑꯗꯨꯅꯦ ꯅꯪꯁꯨ ꯁꯤꯗ ꯂꯩꯔꯝꯃꯗꯤ ꯑꯣ ꯏꯕꯥꯅꯤ ꯆꯠꯄ ꯌꯥꯕꯗꯣ
ꯎꯝ ꯈꯪꯗ꯭ꯔꯦꯗ ꯎꯝ ꯅꯪꯁꯨꯨ ꯊꯨꯅꯥ ꯍꯣꯡꯕ ꯇꯧꯔꯣ
ꯑꯁ ꯈꯨꯠ ꯁꯥꯒꯠꯂꯦ ꯀꯔꯤ ꯂꯩꯇ꯭ꯔꯀꯥꯟꯁꯤꯗ ꯊꯨꯅ ꯍꯣꯡꯉꯣꯌꯦ ꯃꯤ ꯅꯨꯄꯥ ꯂꯩꯕ ꯃꯤꯁꯤꯡꯗ ꯍꯥꯏꯕ ꯑꯗꯨꯒꯨꯝꯕ ꯋꯥꯗꯤ ꯑꯦ ꯅꯪ ꯀꯃꯥꯏ ꯇꯧꯔꯦ
ꯎꯝ ꯆꯨꯝꯕꯨꯗꯤ ꯆꯨꯝꯃꯦ
ꯍꯥꯥ
ꯑꯩꯔꯣ ꯑꯗꯨꯝ ꯈꯤꯔꯒ ꯑꯗꯨꯝ ꯈꯠꯅꯔꯒ ꯑꯗꯨꯝ ꯂꯩꯔꯦ ꯑꯩꯈꯣꯏ
ꯀꯣꯏꯗꯤ ꯀꯣꯏꯔꯤꯕ ꯅꯠꯇ꯭ꯔꯣ
ꯎꯝ ꯑꯗꯨꯝ ꯑꯩꯅꯀꯣ ꯑꯗꯨꯝ ꯀꯔꯤ ꯀꯔꯥꯒ ꯑꯗꯨꯝ ꯇꯨꯒꯨꯕ ꯀꯔꯤ ꯀꯔꯥ ꯊꯛꯒꯠꯂꯣ ꯍꯥꯏꯔꯁꯨ ꯑꯩꯗꯤ ꯑꯗꯨꯝ ꯇꯟꯕꯒꯤꯀꯣ ꯑꯗꯨꯝ ꯇꯧꯗꯕ ꯃꯥꯅ ꯍꯥꯏꯕ ꯏꯟꯗꯕ ꯑꯗꯨꯗꯤ ꯑꯗꯨꯝ ꯈꯠꯅꯔꯒ ꯂꯩꯔꯦ
ꯈꯠꯅꯥ ꯇꯥꯝꯅꯦ ꯅꯨꯡꯁꯤꯅꯔꯗꯤ ꯑꯗꯣ ꯅꯪ ꯍꯥꯏꯗꯤ ꯑꯃꯗꯣ ꯈꯪꯕ꯭ꯔꯥ ꯅꯣꯏꯕꯅꯤ ꯀꯣꯏꯅꯩ ꯍꯥꯏꯕ
ꯑꯗꯨꯗꯤ ꯈꯪ ꯈꯪꯗꯦꯗ ꯑꯩ ꯄꯥꯎ ꯐꯥꯎꯅꯗ꯭ꯔꯦ ꯃꯥꯒꯗꯤ
ꯅꯠꯇꯦ ꯅꯪ ꯄꯥꯎ ꯐꯥꯎꯅꯔꯁꯨ ꯑꯗꯨꯝ ꯈꯪ ꯖꯥꯠꯂꯥ ꯍꯥꯏꯕ
ꯈꯪꯗꯦ
ꯃꯥꯗꯤ ꯁꯨꯇꯤ ꯀꯩꯀꯥ ꯊꯣꯛꯂꯛꯀꯅꯤ ꯈꯣꯠꯀꯅꯤ ꯑꯝꯇ
ꯊꯣꯛꯂꯛꯀꯅꯤ ꯍꯟꯗꯛ ꯍꯟꯗꯛ ꯊꯂꯛꯑꯣ ꯍꯥꯏꯕꯅꯦ ꯑꯗꯨꯒꯤ ꯑꯗꯨꯒꯤꯁꯨ ꯁꯥꯎꯔꯤꯅꯦ ꯑꯩꯉꯣꯟꯅ ꯑꯩ ꯊꯣꯛꯂꯛꯇꯕꯒꯤꯀꯣ ꯑꯩ ꯎꯝ ꯍꯟ ꯍꯟꯗꯛ ꯊꯥꯁꯤꯗ ꯊꯣꯛꯂꯛꯑꯣ ꯍꯥꯏꯕꯅꯦꯕ ꯑꯗꯣ ꯑꯩꯅ ꯊꯣꯛꯂꯛꯇꯕ ꯑꯗꯒꯤ ꯁꯥꯎꯔꯒ ꯂꯩꯕꯅꯦꯕ ꯑꯃ ꯑꯒꯥ ꯆꯠꯊꯣꯛ
ꯊꯣꯛꯂꯛꯀꯅꯤ ꯍꯥꯏꯁꯦ ꯅꯣꯏ ꯅꯪ ꯍꯧꯖꯤꯛ ꯂꯩ ꯃꯐꯝꯗꯨꯔꯥ ꯅꯠꯇ꯭ꯔꯒꯅ ꯈꯨꯟꯗ ꯊꯦꯡꯅꯁꯦ ꯍꯥꯏꯔꯣ
ꯗ ꯎꯝ ꯅꯠꯇ ꯅꯠꯇ ꯅꯠꯇꯦ ꯅꯣꯏ ꯅꯣꯏꯔꯣꯝ ꯁ꯭ꯋꯥꯏꯗ ꯀꯣ ꯊꯦꯡꯅꯁꯤ ꯍꯥꯏꯕ ꯑꯗꯨꯗ ꯑꯩꯁꯣ ꯀꯃꯥꯏꯅ ꯇꯧꯗꯣꯏꯅꯣ ꯈꯪꯗꯦ ꯌꯥꯝ꯭ꯃꯇ ꯇꯥꯗꯦ ꯑꯩꯁꯦ ꯁꯥꯥꯕꯤ ꯊꯣꯇꯕꯤꯅꯤ
ꯑꯗꯨꯝ ꯃꯥ ꯊꯣꯛꯂꯛꯑꯗꯤ ꯅ ꯍꯧꯖꯤꯛ ꯁꯤꯅ ꯍꯧꯖꯤꯛ ꯂꯩꯕ ꯃꯐꯝꯗꯣ ꯑꯗꯨꯗ ꯃꯥ ꯂꯥꯛꯄ ꯌꯥꯏꯅ
ꯑꯩ ꯍꯧꯖꯤꯛ ꯂꯩꯕ ꯃ ꯃꯐꯝꯗ
ꯍꯣꯏ
ꯎꯝ ꯑ ꯂꯥꯛꯅ ꯍꯥꯏꯕ ꯃꯥ ꯃꯥ ꯃꯥꯗꯣ ꯄꯩꯁꯥꯁꯨ ꯃꯥꯡꯅꯕꯅꯦ ꯑꯗꯨ
ꯎ ꯑꯗꯨꯗ ꯂꯩꯔꯒ ꯉꯥꯏꯍꯥꯛꯇꯪ ꯀꯣꯏꯊꯣꯛꯄꯗꯤ ꯌꯥꯏꯌꯦꯅꯕꯥꯅꯤꯁꯨ ꯂꯝ ꯐꯖ ꯐꯖꯕ ꯃꯌꯥꯝ ꯂꯩꯔꯦ ꯑꯗꯨꯗ
ꯑꯗꯨ ꯑꯣꯏꯔꯁꯨ ꯑꯩꯁꯦ ꯏꯀꯥꯏꯖꯕ ꯈꯣꯡ ꯑꯩꯗꯤ ꯊꯦꯡꯁꯨ ꯊꯦꯡꯅ ꯗ꯭ꯔꯤ ꯑꯗꯨ ꯄꯨꯟꯁꯤꯗ ꯑꯁꯤꯅ ꯑꯍꯥꯟꯕ ꯑꯣꯏꯗꯣꯏꯅꯤ ꯑꯩ ꯏꯀꯥꯏꯖꯕꯅ ꯁꯤꯗꯣꯏꯔꯦ
ꯏꯀꯥꯏꯕꯗꯣ ꯏꯀꯥꯏꯗꯅꯕ ꯇꯧꯅꯦ ꯍꯣꯏ ꯑꯗꯨ ꯑꯍꯥꯟꯕꯗꯗꯤ ꯀꯅꯥꯅ ꯏꯀꯥꯏꯗꯒ ꯂꯩꯒꯦ ꯑꯗꯨ ꯂꯣꯏ ꯏꯀꯥꯏꯕ ꯉꯥꯛꯇꯅꯦ ꯑꯍꯥꯟꯕꯗꯗꯤ ꯑꯗꯨꯝ
ꯑꯗꯨꯒ ꯃꯥꯅꯨꯀꯣ ꯀꯔꯤꯅꯣ ꯎꯝ ꯚꯤꯗꯤꯑꯣ ꯀꯣꯜꯒꯨꯝꯕ ꯇꯧꯁꯨ ꯍꯥꯏꯔꯁꯨꯀꯣ ꯑꯩ ꯢꯌꯥ ꯌꯥꯗꯕ ꯑꯗꯨ ꯑ ꯅꯣꯡꯃ ꯐꯗꯣꯛꯕꯨꯗꯤ ꯇꯧꯔꯦ ꯑꯗꯨꯕꯨ ꯍꯟꯗꯛꯀꯤ ꯊꯥꯁꯤꯗꯀꯣ ꯑꯩꯅ ꯇꯧꯗꯕ ꯑꯣ ꯑꯩꯗꯣ ꯌꯥꯝ ꯀꯟꯅ ꯅꯥꯔꯤꯕ ꯑꯩꯗꯣ ꯑꯩꯒꯤ ꯃꯥꯏ ꯇꯪꯈꯥꯏ ꯑꯃꯁꯨ ꯄꯨꯔꯥ ꯄꯦꯔꯥꯂꯥꯏꯁ ꯇꯧꯈ꯭ꯔꯕꯅꯤ ꯑꯗꯨꯒ ꯅꯪ ꯑꯣꯔꯅꯤ ꯁꯤ ꯑꯃꯅꯤꯅꯤ ꯑꯗꯨꯗꯣ ꯅꯪꯗꯣ ꯎꯔꯗꯤꯀꯣ ꯑꯩ ꯈꯪꯉꯒ ꯂꯩꯅꯤ ꯎ ꯕꯦꯜ ꯄꯥꯎꯁꯤ ꯇꯧꯕ ꯑꯩꯗꯣ
ꯍꯥꯥ
ꯕ꯭ꯔꯦꯁ ꯏꯁꯇ꯭ꯔꯣꯛ ꯇꯧꯕꯒꯤꯀꯣ
꯭ꯔꯦꯁ
ꯕ꯭ꯔꯦꯟ
ꯑꯣ ꯑꯣ ꯌꯥꯔꯦ ꯌꯥꯔꯦ ꯑꯗꯨꯒꯨꯝꯕ ꯋꯥꯗꯣ ꯌꯥꯔꯦ
ꯎꯝ
ꯂꯞꯟꯅꯨꯡꯃꯥꯏꯟ ꯃꯀꯣꯠ ꯑꯃ ꯂꯩꯕ ꯅꯨꯡꯉꯥꯏꯅꯤ
ꯎꯝ ꯑꯗꯨ ꯅꯪ ꯍꯟꯗꯛꯇꯤ ꯀꯃꯥꯏ ꯀꯃꯥꯏ ꯇꯧꯔꯒ ꯂꯩꯔꯒꯦ ꯅꯪ
ꯑꯩꯒꯤ ꯄꯨꯟꯁꯤꯁꯤꯗꯤ ꯁꯤꯅꯦ ꯇꯟꯖ ꯅ ꯗ꯭ꯔꯃꯥ ꯌꯦꯡꯉꯅꯤ ꯅꯪ ꯗ꯭ꯔꯃꯥ ꯌꯦꯡꯗ꯭ꯔꯣ
ꯑꯩ ꯍꯟꯗꯛ ꯗ꯭ꯔꯃꯥ ꯌꯦꯡꯗ꯭ꯔꯦ ꯑꯗꯨ ꯎꯝ ꯅꯨꯕꯤꯒꯨꯝꯕꯗꯤ ꯌꯦꯡꯉꯦ ꯈꯔꯕꯨꯗꯤ ꯑꯁ ꯀꯥꯔꯇꯨꯟꯒꯤ ꯃꯨꯚꯤ ꯉꯥꯛꯇꯅꯦ ꯑꯩꯅ ꯌꯦꯡꯕ
ꯀꯩꯅꯣꯗꯣ
ꯍꯥ ꯑꯩꯒꯤ ꯅꯦꯠꯋꯥꯛꯁꯦ ꯌꯥꯝ ꯇꯞ
ꯑꯦꯖꯦꯟ ꯑꯦꯖꯦꯟ ꯀꯤꯝ ꯔꯤꯑꯦꯛꯇꯤꯚꯦꯇꯦꯠ ꯇꯣ
ꯑ
ꯑꯗꯨ ꯑꯦ ꯀꯩꯅꯣ ꯍꯥꯏꯔꯒ ꯉꯁꯤꯒꯤ ꯂꯥꯏꯔꯕꯒꯤꯗꯣ ꯈꯪꯕ꯭ꯔꯥ
ꯂꯥꯏꯔꯕꯒꯤꯗꯣ
ꯑ ꯕ꯭ꯂꯒꯔꯗꯨꯣ
ꯈꯪꯗꯦ
ꯑꯦ ꯗ꯭ꯔꯦꯁꯁꯤꯡ ꯇꯦꯕꯜ ꯀꯩꯀꯥ ꯃꯌꯥꯝ ꯄꯤꯕꯗꯣ ꯌꯨꯇ꯭ꯌꯨꯕꯔ ꯑꯣꯏꯔꯒ ꯃꯥꯏ ꯃꯆꯥ ꯑꯃ ꯂꯩꯔꯒ ꯅꯨꯄꯥꯗꯣ ꯃꯈꯨꯠꯇ ꯀꯩꯀꯥ ꯂꯣꯏ